ꯑꯥꯎ ꯇꯥꯏ ꯇꯥꯏ
ꯑꯣ ꯅꯪꯒꯤ ꯑ ꯁꯥꯎꯟꯁꯦ ꯀꯔꯤ ꯍꯥꯏꯁꯤꯔꯥ ꯕꯦꯛꯒ꯭ꯔꯥꯎꯟꯒꯤ ꯀꯣ ꯈꯔ ꯈꯔ ꯂꯩꯕ ꯃꯥꯜꯂꯦ ꯑꯗꯨ ꯑꯣꯏꯔꯗꯤ ꯌꯥꯔꯣꯏꯕꯀꯣ ꯑꯗꯨ ꯈꯔ ꯀꯔꯤ ꯍꯥꯏꯁꯤꯔꯥ ꯇꯥꯕ꯭ꯔꯣ
ꯇꯥꯏ
ꯍꯣꯏ ꯆꯥꯛ ꯆꯥꯔꯕ꯭ꯔꯣ
ꯆꯥꯗꯔ꯭ꯤꯌꯦ
ꯑ ꯀꯔꯤ ꯑꯦꯟꯁꯥꯡ ꯊꯣꯡꯉꯦ
ꯑꯩꯈꯣꯏꯗꯣ ꯀꯥꯡꯁꯣꯏ ꯊꯣꯡꯉꯝꯗꯧ ꯃꯥꯜꯂꯦ
ꯑꯁ ꯀꯥꯡꯁꯣꯏꯗꯤ ꯍꯥꯎꯗꯣꯔꯤꯍꯦ
ꯎꯝ ꯍꯥꯎꯋꯦ ꯁꯥꯕ ꯃꯇꯝꯅꯤꯅꯀꯣ
ꯍꯣꯏ ꯑꯗꯨꯅꯦ ꯑꯁ ꯑꯩꯒꯤ ꯂꯩꯐꯝꯁꯨ ꯌꯥꯝ ꯁꯥꯕ ꯅꯨꯡꯁꯨ ꯆꯨꯗꯦ
ꯅꯣꯡꯁꯨ ꯆꯨꯗꯦ ꯑꯗꯨꯒ ꯁꯥꯅ ꯁꯥꯔꯤꯕ
ꯍꯣꯏ ꯆꯤꯡꯗꯤ ꯅꯣꯡ ꯆꯨꯔꯒ ꯑꯗꯨꯗꯥ ꯍꯥꯏꯕ ꯑꯗꯣ ꯑꯩ ꯂꯩꯐꯝꯅꯗꯤ ꯅꯣꯡꯁꯨꯨ ꯆꯨꯗꯦ ꯌꯥꯝ ꯁꯥꯃꯟꯕꯒꯤꯀꯣ
ꯑꯣ
ꯑꯥ ꯑꯗꯨꯒꯤꯅꯤ ꯎ ꯍꯧꯖꯤꯛꯀꯥꯟꯁꯦ ꯀꯔꯤ ꯀꯔꯤ ꯇꯧꯔꯝꯕ꯭ꯔꯥ ꯑꯗꯨꯒ ꯀꯃꯥꯏꯅ ꯂꯩꯕ꯭ꯔꯣ
ꯀꯩꯅꯣ ꯇꯧꯋꯦ ꯑꯩꯗꯤ
ꯀꯣꯆꯤꯡ ꯁꯦꯟꯇ꯭ꯔꯗ ꯂꯩꯌꯦ
ꯌꯥꯝ ꯐꯩꯅꯦ ꯑꯗꯨꯗꯤ
ꯀꯣꯆꯤꯡ ꯁꯦꯟꯇ꯭ꯔꯗ ꯂꯩꯌꯦ ꯑꯗꯨꯅ
ꯃꯤ ꯑ ꯃꯤ ꯃꯁꯥꯗꯤ ꯑꯃꯨꯛꯀ ꯄꯩꯁꯥ ꯄꯥꯏꯒꯗꯧꯔꯤꯁꯤ ꯀꯣꯆꯤꯡ ꯁꯦꯟꯇꯔꯗ ꯂꯩꯔꯗꯤ ꯑꯣꯐꯤ ꯑꯣꯐꯤꯁꯥꯔ ꯑꯃ ꯆꯥꯎꯔ ꯑꯃꯒ ꯐꯪꯉꯅꯤꯍꯦ ꯑꯗꯨꯅꯦ ꯏꯗꯨꯅꯦ
ꯀꯔꯝꯃꯥꯏꯅ
ꯂꯥꯏꯔꯤꯛ ꯄꯥꯔꯒ ꯑꯦꯛꯖꯥꯝ ꯏꯔꯗꯤ ꯑꯃꯨꯛꯀ ꯊꯣꯔꯛꯑꯅꯤꯅ
ꯍꯥꯡ
ꯑꯗꯨꯒꯤꯅꯤ ꯍꯥꯏꯔꯤꯗꯣ
ꯅꯪꯗꯤ ꯀꯩꯗꯧꯔꯤꯅꯣ
ꯑꯩ ꯍꯧꯖꯤꯛ ꯀꯥꯟꯖꯦ ꯑꯩꯁ ꯌꯨꯝꯃ ꯂꯩꯏꯗ ꯊꯕꯛꯅ ꯇꯧꯗꯦ
ꯌꯨꯝꯗ ꯇꯨꯝꯔꯒ ꯊꯥꯛꯑ ꯇꯨꯝꯃ ꯊꯥꯛꯂ ꯂꯩꯥꯕꯅꯤꯅ
ꯀꯔꯤꯅꯣ ꯇꯨꯝꯃꯒ ꯊꯛꯑꯒ ꯂꯩꯌꯦ ꯍꯥꯏꯕꯗꯤ
ꯍꯥꯏꯕꯗꯤ ꯊꯕꯛ ꯂꯩꯗꯦꯒꯣ ꯃꯄꯥꯟꯗ ꯆꯠꯂꯒ ꯊꯕꯥꯛ ꯇꯧꯕꯁꯨ ꯊꯕꯥꯛ ꯍꯧꯖꯤꯛꯁꯦ ꯑꯥ ꯌꯥꯝ ꯁꯥꯃꯟꯕꯒꯤ ꯊꯣ ꯑꯥ ꯊꯣꯛꯅꯤꯡꯗꯕꯀꯣ
ꯑꯥ
ꯑꯗꯣ ꯌꯨꯝꯗ ꯂꯩꯌꯦ ꯑꯗꯨꯕꯨ ꯌꯨꯝꯗ ꯂꯩꯔꯒ ꯀꯔꯤ ꯀꯔꯤ ꯇꯧꯕ ꯌꯥꯕ ꯑꯗꯨꯅ ꯇꯧꯔꯦ ꯑꯗꯨꯒ ꯇꯨꯝꯃꯅꯤ ꯑꯗꯨꯒ ꯍꯧꯒꯠꯂꯅꯤ ꯆꯥꯛ ꯆꯥꯔꯅꯤꯀꯣ ꯑꯗꯨ ꯑ ꯌꯥꯝ ꯁꯥꯃꯟꯕꯒꯤ ꯀꯔꯤ ꯍꯥꯏꯁꯤꯔꯥ ꯃꯄꯥꯟꯗ ꯊꯣꯛꯅꯤꯡꯗꯦ ꯑꯗꯨꯕꯨ ꯌꯨꯝꯗ ꯂꯩꯔꯒ ꯁꯨꯃꯥꯏꯅ ꯇꯧꯋꯤ ꯍꯥꯏꯕꯅꯤꯅ ꯆꯥꯔꯒ ꯊꯛꯑꯒ ꯍꯥꯏꯕꯗꯨ
ꯎꯍꯣ ꯑꯣ ꯑꯣ
ꯑꯗꯨꯒꯤꯅꯤ ꯅꯪ ꯆꯥꯛ ꯆꯥꯔꯝꯕ ꯌꯥꯔꯣꯏ ꯍꯧꯖꯤꯛꯀꯥꯟ ꯍꯧꯖꯤꯛꯁꯦ
ꯑꯈꯣꯏ ꯀꯩꯅꯣ ꯇꯧꯋꯦ ꯉꯁꯥꯏꯗꯣ ꯑꯈꯣꯏ ꯑꯥꯐꯇꯔꯅꯨꯟ ꯑꯈꯣꯏ ꯏꯚꯤꯅꯤꯡ ꯇꯥꯔꯛꯄꯒꯤꯗꯣ ꯑꯗꯨꯗ ꯃꯤꯁ ꯏꯕꯥꯅꯤꯁꯦ ꯑꯁ ꯉꯁꯤꯗꯤ ꯅꯨꯗꯜꯁ ꯆꯥꯅꯕ ꯀꯨꯏꯔꯦ ꯅꯨꯗꯜꯁ ꯅꯨꯗꯜꯁ ꯆꯥꯔꯦꯕ ꯑꯗꯨꯒꯤ ꯆꯥꯛꯇꯣ ꯆꯥꯅꯤꯡꯗꯔ꯭ ꯕ
ꯍꯣꯏ ꯈꯪꯗꯦ ꯅꯨꯄꯤꯁꯤꯡꯁꯦ ꯅꯨꯗꯜ ꯆꯥꯅꯤꯡꯕꯁꯦ ꯈꯪꯅꯤ ꯑꯩ ꯑꯩꯒꯤ ꯏ ꯆꯦꯁꯨ ꯑꯃꯥ ꯂꯩꯌꯦꯕꯀꯣ ꯅꯨꯃꯤꯠ ꯈꯨꯗꯤꯡꯗ ꯅꯨꯗꯜꯁ ꯆꯥꯔꯒ ꯂꯩꯏꯕꯀꯣ ꯃꯥꯁꯦ ꯅꯨꯗꯜꯒ ꯌꯦꯂꯨꯝꯒ ꯀꯣ ꯃꯈꯣꯏ ꯑꯅꯤꯗ ꯍꯥꯞꯂꯒ ꯆꯥꯔꯦ ꯑꯗꯨꯒ ꯆꯥꯛ ꯆꯥꯅꯤꯡꯗꯦ ꯑꯗꯨ ꯍꯥꯏꯌꯦ ꯅꯨꯗꯜꯒ ꯑꯃꯨꯛꯒ ꯆꯥꯔꯦ ꯑꯗ ꯃꯥꯁꯦ ꯆꯥꯛ ꯆꯥꯅꯤꯡꯗꯦ ꯑꯗꯨꯒ ꯍꯥꯏꯔꯦꯕꯀꯣ ꯑꯩꯗꯤ ꯄꯥꯝꯗꯦ ꯅꯨꯗꯜꯁꯇꯣ ꯈꯪꯗꯦ ꯅꯨꯄꯤꯁꯤꯡ ꯀꯔꯤꯌꯣ ꯅꯤ ꯅꯨꯗꯜꯁꯁꯤ ꯌꯥꯝ ꯄꯥꯝꯕꯁꯦ ꯈꯪꯗꯦꯀꯣ ꯑꯩꯁꯨ
ꯑꯗꯨꯅ ꯄꯨꯛ ꯊꯟꯕꯒꯤꯅꯦ ꯑꯗꯨ ꯗꯨꯝ ꯖꯁ ꯇꯥꯏꯝ ꯄꯥꯁ ꯆꯥꯕꯗ
ꯍꯣꯏ ꯏꯃꯥ ꯃꯅ ꯂꯩꯕꯒꯨꯝꯕꯗꯤ ꯆꯥꯕ ꯅꯨꯉꯥꯏꯌꯦꯕ ꯑꯒꯣ ꯏꯊꯟꯗꯒꯨꯝꯕꯗꯤꯀꯣ ꯆꯥꯕ ꯅꯨꯉꯥꯏꯕ ꯑꯗꯨꯒꯤꯅꯤ ꯍꯧꯖꯤꯛꯀꯥꯟꯁꯦ ꯀ꯭ꯂꯥꯁꯀꯨꯝꯕ ꯀꯔꯤ ꯀꯔꯤꯒꯨꯝꯕ ꯆꯠꯂꯤꯕ꯭ꯔꯣ
ꯎꯝ ꯀ꯭ꯂꯥꯁꯄꯨꯗꯤ ꯂꯣꯏꯔꯦ
ꯂꯣꯏꯔꯦ ꯍꯥꯏꯕꯗꯤ ꯑꯠꯆꯠ ꯆꯠ
ꯀꯣꯆꯤꯡ ꯁꯦꯟꯇꯔ ꯁꯥꯏꯅꯤꯛ ꯀ ꯅꯣꯕꯤꯗꯌꯥꯒꯤꯗ ꯂꯩꯔ
ꯍꯥꯥ
ꯀꯣꯆꯤꯡ ꯁꯦꯟꯇꯔ ꯍꯥꯡꯕ ꯃꯐꯝꯗ ꯂꯩꯌꯦꯕ
ꯍꯣꯏ ꯍꯣꯏ ꯅꯪ ꯂꯩꯕꯖꯦ ꯍꯣꯁꯇꯦꯜꯗꯔ ꯑꯗꯨꯒ ꯀꯔꯤ ꯀꯔꯤ ꯀꯣꯆꯤꯡ ꯃꯅꯥꯛꯗꯒꯨꯝ ꯁꯨꯃꯥꯏ ꯂꯩꯕ꯭ꯔꯣ ꯇꯨꯝꯃꯁꯨ ꯀꯔꯤ ꯆꯥꯕꯁꯨ
ꯁꯥꯏꯅꯤꯛꯀꯥ ꯅꯣꯚꯤꯗ꯭ꯌꯥꯒꯤ ꯀꯣꯆꯤꯡ ꯁꯦꯟꯇꯔꯗꯣ
ꯍꯣꯏ
ꯑꯗꯨꯗ ꯂꯩꯌꯦ
ꯑꯁ ꯅꯣꯚꯣꯗꯤꯌꯥꯗ ꯂꯥꯏꯔꯗꯤ ꯀꯔꯤꯒꯤ ꯍꯥꯏꯁꯤꯔ ꯏꯖꯨꯀꯦꯁꯟꯗ ꯌꯥꯝ ꯐꯥꯔꯅꯤꯍꯦ
ꯎꯝ
ꯅꯣꯚꯣꯗꯤꯌꯥꯗ ꯌꯥꯝ ꯐꯥꯕꯅꯦ ꯁꯥꯏꯅꯤꯛꯒꯤꯗꯣ
ꯑꯧ
ꯌꯥꯝ ꯐꯕꯅꯦ ꯑꯗꯨꯒꯤ ꯃꯐꯝꯗꯨꯗ ꯂꯩꯕ ꯉꯝꯂꯗꯤꯀꯣ ꯌꯥꯝ ꯐꯕꯅꯤ ꯍꯥꯏꯕꯗꯤ ꯃꯥ ꯃꯈꯣꯏꯒꯤꯗꯤ ꯑ ꯂꯣꯏꯅ ꯃꯥꯒꯤ ꯀ꯭ꯔꯤ ꯍꯥꯏꯁꯤꯔ ꯑ ꯂꯥꯏꯂꯤꯛꯁꯨ ꯇꯝꯃꯦ ꯑꯗꯨꯒ ꯀꯩ ꯍꯥꯏꯁꯤꯔꯥ ꯑꯈꯣꯏꯒꯤ ꯐꯤꯖꯤꯀꯦꯜꯒꯤꯁꯨ ꯇꯝꯃꯦꯕꯀꯣ
ꯎꯝ
ꯑꯗꯨꯒꯤ ꯌꯥꯝ ꯐꯖꯕꯅꯦ ꯑꯗꯨꯒꯤ ꯁꯥꯏꯅꯤꯛꯒꯤ ꯃꯐꯝꯗꯣ
ꯎꯝ
ꯑꯈꯣꯏꯒꯤ ꯀ꯭ꯔꯤ ꯍꯥꯏꯁꯤꯔ ꯑꯩ ꯂꯩꯐꯝꯃꯁꯨ ꯑꯃ ꯂꯩꯌꯦꯕꯀꯣ ꯑꯗꯣ ꯃꯈꯣꯏꯁꯦ ꯀꯩ ꯍꯥꯏꯁꯤꯔꯥ ꯑꯥ ꯑꯌꯨꯛ ꯉꯟꯇ ꯍꯧꯒꯠꯂꯒ ꯃꯈꯣꯏꯁꯦ ꯑꯦꯛꯁꯔꯁꯥꯏ ꯇꯧꯕ ꯑꯗꯨ ꯑꯗꯨꯃꯛ ꯎꯋꯦꯕꯀꯣ ꯑꯣꯏ ꯌꯥꯝꯅ ꯑꯦꯛꯇꯤꯞ ꯇꯧꯋꯦꯕ ꯃꯗꯨ ꯃꯈꯣꯏꯒꯤ ꯁ꯭ꯀꯨꯜꯗꯣ ꯃꯐꯝꯗꯣ ꯌꯥꯝ ꯐꯖꯩꯌꯦꯀꯣ ꯁꯥꯏꯅꯤꯛ ꯁ꯭ꯀꯨꯜꯗ ꯂꯥꯏꯕ ꯇꯁꯦꯡꯅ ꯍꯥꯏꯕꯅꯦ ꯃꯤꯁꯤꯡꯁꯨ ꯂꯩꯅꯤꯡꯉꯤ ꯑꯗꯨꯕꯨ ꯑ ꯂꯩꯕ ꯉꯝꯗꯕꯀꯣ ꯍꯥꯏꯕꯗꯤ ꯀꯩ ꯀꯩ ꯍꯥꯏꯁꯤꯔꯥ ꯚꯦꯀꯦꯟꯁꯤꯒꯨꯝꯕ ꯂꯩꯇꯕꯀꯣ ꯑꯗꯨꯒꯤꯅꯤꯕ ꯂꯩꯕ ꯉꯝꯗꯕꯗꯣ
ꯑꯣ
ꯑꯗꯨꯒꯤꯅꯦ ꯌꯥꯝ ꯐꯖꯩꯌꯦ ꯅꯪꯖꯦ ꯑ ꯅꯈꯣꯏꯒꯤ ꯀ꯭ꯂꯥꯁꯀꯤ ꯑꯦꯛꯖꯥꯝꯂꯥ ꯅꯠꯇ꯭ꯔꯒ ꯀꯩ ꯀꯩ ꯑꯦꯛꯖꯥꯝ ꯊꯥꯅꯤꯡꯉꯥꯏꯒꯨꯝꯕ ꯇꯧꯕ꯭ꯔꯥ ꯀꯣꯆꯤꯡꯁꯤꯡꯁꯦ
ꯑꯈꯣꯏ ꯑꯈꯣꯏꯗꯤ ꯀꯩꯅꯣꯅꯤꯗ ꯎꯝ ꯗꯤꯁꯦꯝꯕꯔꯗ ꯑꯦꯛꯖꯥꯝ ꯊꯥꯅꯤꯕ ꯅꯥꯎ ꯑꯈꯣꯏ ꯑꯈꯣꯏꯁꯦ ꯑꯣꯛꯇꯣꯕꯔ ꯑꯣꯛꯇꯣꯕꯔ ꯅꯕꯦꯝꯕꯔꯁꯦ ꯃꯣꯛ ꯇꯦꯁ ꯍꯧꯔꯗꯣꯏꯅꯦꯕ
ꯑꯗꯨꯒꯤ ꯍꯧꯖꯤꯛꯇꯤ ꯀꯣꯆꯤꯡ ꯆꯠꯄꯀꯣ
ꯑꯝ ꯎꯝ
ꯑꯣ ꯌꯥꯝ ꯐꯥꯏꯌꯦꯅꯦ ꯑꯩꯒꯤꯗꯤ ꯑꯩꯒꯤꯁꯨ ꯂꯥꯏꯔꯤꯛꯇꯤ ꯇꯝꯕ ꯂꯣꯏꯈ꯭ꯔꯦ ꯑꯗꯨ ꯌꯨꯝꯗ ꯂꯩꯕꯅꯤ ꯍꯧꯖꯤꯛꯁꯦ
ꯎꯝ
ꯂꯥꯏꯔꯤꯛꯁꯦ ꯌꯥꯝ ꯀ꯭ꯔꯤ ꯍꯥꯏꯁꯤꯔ ꯇꯝꯕ ꯉꯝꯗ꯭ꯔꯤꯕ ꯑꯗꯨꯒꯤ ꯑꯩ ꯌꯨꯝꯗ ꯂꯩꯔꯤ ꯑꯗꯨꯅꯦ ꯐꯨꯠꯕꯣꯜꯒꯨꯝꯕꯗ ꯌꯦꯡꯕ꯭ꯔꯣ ꯅꯪꯗꯤ
ꯎꯝ ꯉꯔꯥꯡ ꯃꯔꯛ ꯃꯔꯛ ꯌꯦꯡꯒꯤꯗ
ꯑꯣ ꯀꯅꯥꯒꯤ ꯀꯟ ꯇꯤꯒꯨꯝꯕ ꯅꯪꯅ ꯄꯥꯝꯕ꯭ꯔꯥ ꯑꯗꯨꯒ ꯅꯪꯅ ꯅꯨꯡꯁꯤꯕꯒꯨꯝꯕ ꯂꯩꯗꯅ ꯑꯗꯨ
ꯑꯩꯅ ꯄꯥꯝꯕ ꯍꯥꯏꯔꯣ
ꯍꯣꯏ ꯄꯥꯝꯕ ꯀꯟꯇꯤꯒꯨꯝꯕꯗꯣ
ꯑꯩꯗꯤ ꯄꯣꯔꯇꯨꯀꯦꯜꯗꯨ ꯌꯥꯝ ꯄꯥꯝꯖꯕꯅꯤꯅꯦ
ꯆꯞ ꯃꯅꯩꯌꯦ ꯑꯁꯨ ꯄꯣꯇꯨꯒꯜꯅꯤ
ꯍꯣ
ꯍꯣꯏ ꯃꯈꯣꯏꯒꯤ ꯃꯈꯣꯏꯒꯤ ꯁꯤꯅꯥꯒꯗꯧꯕꯁ‌ꯦ ꯈꯪꯗꯦ
ꯃ‌ꯦꯠ ꯏꯟ ꯖꯄꯥꯟꯒ ꯀꯩꯅꫭ ꯖꯄꯥꯟꯒꯥ ꯕ꯭ꯔꯥꯖꯤꯟ ꯁꯥꯟꯅꯕꯒꯤꯗꯣ ꯎꯝ ꯌꯦꯡꯕ꯭ꯔꯥ
ꯌꯦꯡꯉꯤ ꯑꯩꯒꯤ ꯇꯤꯝ ꯑꯃꯨꯛꯀ ꯁꯤꯈ꯭ꯔꯦ
ꯑꯩꯁꯦ ꯖꯄꯥꯟꯅꯦꯕꯀꯣ ꯑꯗꯣ
ꯅꯨꯡꯁꯤꯕꯅ ꯖꯄꯥꯟꯗꯨ ꯁꯄꫭꯔꯠ ꯖꯄꯥꯟꯗ ꯁꯄꯣꯔꯠ ꯇꯧꯖꯕꯅꯦ ꯑꯗꯨꯒ ꯑꯔꫭꯏꯕꯗꯤ ꯕ꯭ꯔꯥꯖꯤꯜꯅ ꯀꯩꯅꯣ ꯇꯧꯋꯅ ꯅꯨꯡꯉꯥꯏꯇꯕꯅꯥ ꯂꫭꯏꯔꫭ
ꯍꯣꯏ ꯀꯔꯤ ꯍꯥꯏꯁꯤ ꯑꯥ ꯀꯔꯤ ꯍꯥꯏꯁꯤꯔꯥ ꯂꯥꯛꯗꯣ ꯕ꯭ꯔꯥꯖꯤꯜꯒꯤ ꯄꯤꯕ ꯃꯥꯂꯦ ꯍꯥꯏꯕꯗꯤ ꯃꯈꯣꯏ ꯑꯅꯥ ꯑꯥ ꯖꯄꯥꯟꯁꯨꯣ ꯌꯥꯝ ꯍꯥꯏꯅ ꯁꯥꯅꯥꯕꯅꯦꯕꯀꯣ ꯃꯈꯣꯏꯁ‌ꯦ ꯑꯗꯨ ꯈꯪꯗꯔꯦ ꯃꯈꯣꯏꯒꯤ ꯀꯔꯤ ꯍꯥꯏꯁꯤꯔꯥ ꯕ꯭ꯔꯥꯖꯤꯜ ꯃꯤꯁꯤꯡꯗꯤ ꯌꯥꯝ ꯋꯥꯡꯉꯤꯅꯤꯍꯦ ꯀꯔꯝ ꯍꯥꯏꯅ ꯆꯪꯉꯛꯒꯅꯤ ꯌꯥꯝ ꯋꯥꯡ ꯋꯥꯡꯕ ꯗꯤꯐꯦꯟꯁꯇꯥ ꯃꯔꯤ ꯃꯉꯥ ꯂꯩꯔꯗꯤ ꯀꯔꯝꯥꯏꯅ ꯆꯪꯒꯅꯤ ꯑꯩꯈꯣꯏꯒꯤ ꯃꯤꯁꯤꯡꯗꯤ ꯄꯤꯛꯑꯦꯕꯀꯣ ꯍꯥꯏꯕꯗꯤ ꯑꯥ ꯄꯤꯛꯑꯦ ꯑꯗꯨ ꯆꯪꯕ ꯉꯝꯃꯔꯣꯏꯕ
ꯆꯨꯝꯃꯦ ꯑꯗꯣ ꯃꯣꯏ ꯃꯣꯏ ꯁꯥꯟꯅꯕꯁꯨ ꯌꯥꯝ ꯊꯤꯕꯃꯛꯇꯤ ꯑꯣꯏꯗꯦ ꯑꯗꯨꯝ ꯐꯖꯩꯗ ꯃꯣꯏ ꯁꯥꯟꯅꯕꯁꯨ
ꯍꯣꯏ ꯍꯣꯏ ꯌꯥꯝ ꯅꯨꯡꯁꯤꯌꯦ ꯌꯦꯡꯕꯗꯀꯣ ꯑꯗꯨꯒ ꯃꯈꯣꯏꯁꯦ ꯗꯤꯁꯤꯄ꯭ꯂꯤꯟꯗ ꯂꯩꯌ‌ꯦꯕ
ꯂꯩꯌꯦ ꯂꯩꯌꯦ ꯂꯩꯌꯦ
ꯍꯣꯏ ꯌꯦꯡꯉꯛ ꯍꯥꯏꯕꯗꯤ ꯌꯦꯡꯕ ꯃꯇꯝꯗ ꯀꯔꯤꯒꯨꯝꯕ ꯑꯝ ꯀꯔꯤ ꯍꯥꯏꯁꯤꯔꯥ ꯀꯔꯤꯒꯨꯝꯕ ꯌꯦꯂꯣꯀꯥꯠ ꯀꯨꯝꯕ ꯄꯤꯔꯗꯤ ꯁꯨꯃꯥꯏꯅ ꯄꯤꯔꯗꯤ ꯃꯈꯣꯏꯁꯦ ꯀꯔꯤ ꯍꯥꯏꯁꯦ ꯔꯤꯌꯦꯁꯟꯒꯨꯝꯕꯗꯤ ꯁꯨꯃꯥꯏꯅ ꯇꯧꯗꯦꯕꯀꯣ ꯃꯈꯣꯏꯁꯦ ꯌꯥꯝꯅ ꯀꯩ ꯍꯥꯏꯁꯤꯔꯦ ꯃꯣꯏ ꯗꯤꯁꯤꯄ꯭ꯂꯤꯟ ꯂꯩꯅꯥ ꯁꯦꯅꯥ ꯍꯥꯏꯕ ꯑꯗꯨꯒꯤ ꯃꯤꯑꯣꯏꯅꯃꯛꯅ ꯃꯈꯣꯏꯕꯨ ꯌꯥꯝ ꯄꯥꯝꯃꯦꯕ ꯆꯥ ꯖꯄꯥꯟꯗꯣ
ꯎꯝ ꯑꯁꯨꯛ ꯀꯨꯏꯅ ꯂꯩꯕꯗ ꯋꯥꯜꯀꯞ ꯑꯁꯨꯛ ꯀꯨꯏꯅ ꯂꯩꯕꯗ ꯗꯩꯅꯦ ꯑꯇꯣꯞꯄ ꯀꯟꯇ꯭ꯔꯤꯁꯤꯡꯅ ꯃꯣꯏꯅ ꯐꯪꯕ ꯐꯥꯎꯕꯁꯨ ꯃꯣꯏꯅ ꯆꯥꯔꯤꯕ ꯀꯔꯤ ꯀꯔꯥ ꯏꯁꯇꯦꯗꯤꯌꯝꯗꯨꯗ ꯆꯥꯔꯤꯕ ꯄꯣꯠꯁꯤꯡꯗꯣ ꯀꯅꯥꯃꯇꯁꯨ ꯈꯨꯝꯒꯠꯂꯒ ꯎꯠꯄ ꯂꯩꯇ꯭ꯔꯤ
ꯍꯣꯏ ꯑꯗꯨꯅꯦ ꯑꯗꯨꯒꯅꯦ ꯃꯗꯨꯒꯤꯅꯦ ꯌꯥꯝ ꯅꯨꯡꯁꯤꯕꯗꯣ ꯃꯈꯣꯏꯒꯤ
ꯑꯥ ꯖꯄꯥꯟ ꯍꯣꯏꯒ ꯃꯥꯒꯤ ꯐ꯭ꯔꯦꯟꯁꯁꯤꯡꯒꯁꯨ ꯑꯗꯨꯝ ꯃꯣꯏꯒꯤ ꯃꯣꯏꯒꯤ ꯃꯗꯨꯗ ꯀꯩꯅꯣ ꯑꯃꯣꯠꯄꯁꯤꯡꯗꯣ ꯈꯨꯡꯒꯠ ꯂꯝꯃꯒ ꯆꯠꯈꯤ ꯍꯥꯏꯕ
ꯍꯣꯏ ꯍꯣꯏ ꯑꯗꯨꯅꯦ
ꯑꯗꯨꯒꯨꯝꯕꯁꯨ ꯑꯁꯨꯛ ꯀꯨꯏꯅ ꯁꯥꯟꯅꯔꯛꯄꯗ ꯑꯇꯣꯞꯄ ꯃꯐꯝꯗꯁꯨ ꯇꯝꯅꯗꯦ ꯍꯥꯏꯝꯅꯤꯗ
ꯍꯣꯏ ꯆꯨꯝꯃꯦ ꯃꯈꯣꯏꯗꯤ ꯎꯝ ꯑꯈꯣꯏꯗꯤ ꯑꯈꯣꯏꯒꯤ ꯁꯛꯁꯨ ꯑꯈꯣꯏꯒꯤ ꯃꯥꯟꯅꯥꯏꯕꯀꯣ
ꯎꯝ
ꯑꯗꯨꯒꯤꯅꯤ ꯍꯥꯏꯕꯗꯤ ꯃꯈꯣꯏꯁꯨ ꯑꯈꯣꯏꯒꯤ ꯃꯐꯝꯗ ꯂꯩ ꯃꯐꯝꯗ ꯂꯩꯕ ꯍꯥꯏꯕꯁꯤ ꯑꯈꯣꯏ ꯀꯟꯇꯤꯅꯦꯟꯗꯤ ꯂꯩꯕꯅꯦꯕꯀꯣ ꯑꯗꯨꯒꯤ ꯑꯗꯨꯒꯤ ꯃꯈꯣꯏꯒꯤ ꯁꯥꯛꯁꯤꯡꯁꯨ ꯑꯈꯣꯏꯒ ꯃꯥꯟꯅꯥꯏꯕ ꯑꯗꯨ ꯌꯥꯝ ꯅꯨꯡꯁꯤꯌꯦ ꯃꯈꯣꯏꯗꯣ ꯑꯗꯨꯕꯨ ꯇꯨ ꯊꯥꯎꯖꯟ ꯊꯥꯔꯇꯤꯗ ꯑꯃꯨꯛꯀ ꯎꯅꯔꯁꯦ ꯍꯥꯏꯕ ꯑꯃꯨꯛꯀ ꯁꯥꯟꯅ ꯃꯈꯣꯏꯗ ꯊꯥꯔꯇꯤꯗ ꯑꯈ‌ꯣꯏꯗꯤ ꯑꯃꯨꯛꯀ ꯁꯥꯟꯅꯒꯅꯤꯍꯦ ꯋꯥꯔꯜ ꯀꯞꯀ‌ꯣ ꯇꯨꯊꯥꯎꯖꯟ ꯇꯨꯊꯥꯎꯖꯟ ꯊꯥꯔꯇꯤꯗ ꯑꯃꯨꯛꯀ ꯁꯥꯟꯅꯒꯅꯤꯕ ꯃꯈꯣꯏꯗꯤ
ꯑꯣ
ꯁꯥꯟꯅꯒꯅꯤ ꯑꯦꯁꯤꯌꯥꯗ ꯃꯈꯣꯏꯗꯤ ꯌꯥꯝ ꯍꯩꯕ ꯌꯥꯝ ꯂꯤꯡꯕꯒꯤ ꯇꯤꯝꯅꯤꯅꯦ
ꯑꯣ
ꯑꯗꯨꯒꯤ ꯁꯥꯟꯅꯒꯅꯤꯕ ꯅꯪꯒꯤ ꯂꯩꯐꯝꯗꯤ ꯅꯣꯡ ꯆꯨꯗ꯭ꯔꯣ
ꯉꯁꯥꯏꯗꯤ ꯆꯨꯔꯝꯃꯦ ꯍꯧꯖꯤꯛ ꯁꯥꯕꯅ ꯉꯥꯎꯔꯦ
ꯍꯥ ꯑꯩꯁꯨ ꯅꯣꯡ ꯄꯥꯝꯕꯅꯦ ꯑꯗꯨꯕꯨ ꯅꯣꯡ ꯆꯨꯗꯦ ꯅꯣꯡ ꯈꯔ ꯈꯔ ꯆꯨꯋꯦ ꯑꯗꯨꯕꯨ ꯑꯃꯨꯛꯀ ꯅꯣꯡ ꯆꯨꯨꯔꯦ ꯑꯃꯨꯛꯀ ꯁꯥꯏꯌ‌ꯦ ꯑꯗꯨꯒ ꯁꯨꯃꯥꯏꯅ ꯇꯧꯕ ꯀꯣ ꯃꯤꯅꯤꯠꯁꯦ ꯇꯔꯨꯛ ꯇꯔꯥꯒꯨꯝꯕꯗꯤ ꯅꯣꯡ ꯆꯨꯔꯗꯤ ꯐꯥꯒꯗꯕ ꯑꯗꯨ ꯅꯠꯇꯕ ꯑꯈꯣꯏꯒꯤ ꯂꯩꯐꯝꯗꯗꯤ ꯌꯥꯝ ꯁꯥꯏꯅ‌ꯦꯍꯦ
ꯎꯝ ꯁꯥꯏ
ꯋꯥꯡꯒꯞꯄꯁꯤꯅ ꯋꯥꯡꯒꯞꯄꯁꯤꯅ ꯁꯥꯕꯁꯦ ꯈꯪꯗ꯭ꯔꯦ
ꯅꯣꯡ ꯆꯨꯔꯤꯅꯦ ꯍꯥꯏꯔ ꯉꯥꯏꯇꯪꯒꯤ ꯃꯃꯤꯡꯒꯤ ꯅꯣꯡꯆꯨꯔꯦ
ꯍꯣꯏ ꯍꯣꯏ ꯑꯗꯨꯒꯅꯤ ꯆꯨꯝꯃꯦ ꯅꯣꯡ ꯆꯨꯏꯋꯦ ꯍꯥꯏꯅ ꯆꯨꯔꯒ ꯃꯤꯅꯤꯠ ꯃꯉꯥ ꯇꯔꯨꯛꯀꯨꯝꯕꯅ ꯆꯨꯔꯒ ꯑꯃꯨꯛꯀ ꯇꯣꯛꯈ꯭ꯔꯦ
ꯎꯝ
ꯗꯨꯒꯤꯅꯦ ꯍꯥꯏꯕꯗꯤ ꯍꯧꯖꯤꯛꯇꯤ ꯅꯣꯡ ꯆꯨꯕꯒꯤ ꯃꯇꯝꯅꯤꯅꯀꯣ ꯆꯨꯔꯨ ꯆꯨꯔꯨꯁꯅꯨ ꯑꯗꯨꯕꯨ ꯑꯩꯈꯣꯏ ꯂꯩꯐꯝꯅ